ꯍꯜꯂꯣ ꯇꯥꯕ꯭ꯔꯣ ꯅꯪꯕꯣ
ꯑꯣ ꯇꯥꯏꯌꯦ ꯇꯥꯏꯌꯦ ꯀꯃꯥꯏ ꯇꯧꯔꯤꯒꯦ
ꯑꯁ ꯅꯨꯡꯉꯥꯏꯔꯤ ꯅꯨꯡꯉꯥꯏꯔꯤ
ꯅꯁꯛ ꯅꯁꯥꯒꯗꯣ ꯎꯒꯤꯗꯕ ꯀꯨꯏꯔꯦꯅꯦ
ꯑꯣ ꯍꯟꯇꯛ ꯈꯔ ꯃꯄꯥꯟ ꯊꯣꯛꯇ꯭ꯔꯦ ꯑꯩꯁꯦ ꯍꯟꯗꯛꯅꯦ ꯄꯩꯈꯥꯅꯦꯅꯅꯦ ꯃꯣꯏꯒꯤ ꯗꯣꯛꯇꯔ ꯑꯣꯏꯕꯩ ꯄꯩ ꯈꯥꯅꯦꯅ ꯑꯉꯥꯡꯒꯤ ꯇꯨꯏꯁꯟ ꯑꯃ ꯇꯧꯔꯤꯌꯦ
ꯑꯥ ꯑꯣ ꯀꯩꯅꯣꯒꯤ ꯅꯤꯠ ꯑꯦꯛꯖꯥꯝꯒꯤ ꯀꯣꯆꯤꯡ ꯂꯧꯔꯤꯕꯣ ꯅꯪꯖꯦ ꯍꯧꯖꯤꯛ
ꯍꯣꯏ ꯍꯣꯏ
ꯑꯥ
ꯑꯗꯨꯗ ꯃꯦꯠꯁ ꯈꯤꯇꯪ ꯇꯥꯛꯑꯣꯅ ꯑꯩꯕꯨꯗꯤ ꯃꯦꯠꯁ ꯈꯤꯇꯪ ꯇꯥꯛꯄꯅꯦ
ꯑꯥ
ꯑꯗꯨꯗꯅꯦ ꯃꯣꯏ ꯃꯦꯠ ꯇꯥꯛꯄ꯭ꯔꯕꯨꯅꯦ ꯑꯩ ꯑꯣꯏꯅ ꯁꯤꯒꯗꯣꯔꯦ ꯈꯪꯕ꯭ꯔꯥ ꯃꯣꯏꯒꯤ ꯃꯊꯥꯕꯨꯥꯎ ꯄꯨ ꯎꯒꯗ꯭ꯔꯦ ꯏꯁꯥꯒꯤ ꯃꯊꯥꯕꯨ ꯄꯨꯖꯒꯗ꯭ꯔꯥ ꯌꯦꯡꯉꯣꯅꯦ ꯄꯩꯈꯥꯗꯨꯅ ꯃꯣꯏꯅ ꯊꯥꯔꯒ ꯑꯩ ꯅ ꯑꯣꯏꯅ ꯃꯊꯥ ꯄꯨꯕꯤ ꯂꯩꯔꯤ ꯌꯦꯉꯣꯅꯦ
ꯑꯁ ꯃꯥꯅꯦ ꯑ ꯑꯗꯨ ꯅꯪꯗꯤ ꯄꯩꯁꯥꯕꯨ ꯌꯥꯝ ꯐꯖꯅ ꯇꯥꯜꯂꯝꯃꯤꯅꯦ ꯅꯦꯠꯀꯤ ꯀꯣꯆꯤꯡ ꯇꯧꯕꯁꯦ ꯍꯧꯖꯤꯛꯀꯥꯟꯗꯤ ꯐꯤꯁꯦ ꯌꯥꯝ ꯌꯥꯝꯅꯔꯕꯅꯦ ꯐꯕꯅꯦ ꯅꯪꯒꯤꯗꯣ ꯀꯌꯥ ꯂꯧꯔꯤꯒꯦ
ꯑꯩꯒꯤꯔꯣ ꯑꯩꯗꯤ ꯊꯥ ꯊꯥꯗ ꯂꯧꯕꯅꯤꯅ ꯑꯩꯒꯤꯗꯤ ꯀꯩꯁꯥ ꯃꯤꯌꯥꯝꯗꯤ ꯊꯥꯗ ꯇꯔꯨꯛ ꯈꯤꯇꯅꯤ
ꯍꯩꯃꯥ ꯑꯗꯨꯏ ꯇꯥꯔꯁꯨ ꯊꯥꯗ ꯇꯔꯨꯛ ꯍꯥꯏꯔꯣ ꯅꯤꯠ ꯀꯣꯆꯤꯡꯗꯗꯤ ꯅꯪꯕꯨ ꯁꯥꯇ꯭ꯔ ꯀꯌꯥꯅꯣ ꯇꯧꯗꯣꯔꯤꯕꯣ ꯅꯗꯤ ꯄꯩꯁꯥ ꯌꯥꯝ ꯐꯖꯅ ꯇꯥꯜꯂꯝꯦꯃꯤ ꯍꯤꯡꯆꯥꯕꯤ
ꯇꯥꯜꯂꯤꯅꯤ ꯀꯩꯅꯣ ꯍꯧꯖꯤꯛꯀꯤ ꯃꯇꯝꯗꯕꯨ ꯄꯩꯁꯥ ꯇꯥꯟꯗꯅ ꯍꯤꯡ ꯌꯥꯔꯤꯕ꯭ꯔꯣ ꯊꯕꯛ ꯑꯃ ꯍꯥꯏꯔꯦ ꯄꯩꯁꯥ ꯊꯕꯛ ꯑꯃ ꯍꯥꯏꯔꯦ ꯄꯩꯁꯥ
ꯃꯥꯅ ꯏꯕꯦꯝꯃ ꯅꯍꯩꯗꯣ ꯃꯇꯤꯛ ꯆꯅ ꯇꯝꯍꯧꯔꯒꯅꯦ ꯍꯧꯖꯤꯛ ꯀꯣꯆꯤꯡ ꯅꯨꯡꯆꯤꯡ ꯇꯧꯗꯅ ꯂꯩꯗꯨ ꯃꯨꯛ ꯐꯕ ꯂꯩꯇ꯭ꯔꯕꯅꯤꯀꯣ ꯍꯧꯖꯤꯛꯀꯥꯟꯗꯤ
ꯃꯥꯅꯦ ꯃꯥꯅꯦ ꯑꯗꯨꯒꯤ ꯍꯥꯏꯔꯗꯤ ꯌꯥꯝꯅ ꯅꯨꯡꯉꯥꯏꯈ꯭ꯔꯕ ꯖꯥꯠꯅꯤ ꯂꯥꯏꯔꯤꯛ ꯂꯥꯏꯁꯨꯒ ꯇꯝꯍꯧꯕꯒꯥꯏꯁꯦ
ꯃꯥꯅꯤ ꯃꯥꯅꯤ ꯑꯗꯨ ꯍꯥꯏꯔꯒꯅꯦ ꯑꯩꯁꯦ ꯅꯉꯣꯟꯗ ꯋꯥ ꯍꯥꯏꯒꯦ ꯇꯧꯔꯝꯕꯅꯤ
ꯍꯥꯏꯔꯛꯑꯣ ꯍꯥꯏꯔꯛꯑꯣ ꯑꯩꯁꯨ ꯅꯉꯣꯟꯗ ꯍꯪꯒꯦ ꯇꯩꯅꯤ
ꯄꯨꯟꯗꯕꯁꯨ ꯀꯨꯏꯔꯦ ꯑꯩꯈꯣꯏ ꯅꯥꯎꯕꯤ ꯍꯣꯏꯁꯨ ꯄꯨꯟꯗ꯭ꯔꯦ ꯑꯗꯩ ꯄ꯭ꯔꯇꯤꯚꯥ ꯍꯣꯏꯁꯨ ꯀꯨꯏꯔꯦꯗꯅ ꯄꯨꯟꯈꯤꯗꯕ
ꯑꯥꯎ ꯀꯨꯏꯔꯦ
ꯑꯗꯨ ꯑꯩꯈꯣꯏꯁꯦ ꯑꯃꯝꯇ ꯄꯨꯟꯁꯤꯜꯂꯒꯅꯦ ꯄꯤꯛꯅꯤꯛ ꯑꯝꯇ ꯆꯧꯁꯦꯅ ꯑꯩꯉꯣꯟꯗ ꯍꯥꯏꯒꯦ ꯇꯧꯔꯝꯕꯅꯤ ꯃꯤ
ꯑꯩꯁꯨ ꯑꯗꯨ ꯍꯥꯏꯒꯦꯅ ꯐꯣꯟ ꯇꯧꯔꯛꯏꯅꯦ ꯅꯪꯕꯣ ꯑꯗꯨꯗꯤ ꯀꯩ ꯂꯝꯗ ꯆꯠꯁꯤꯒꯦ ꯃꯣꯏ ꯌꯥꯎꯕ ꯌꯥꯎꯗꯕ ꯈꯨꯋꯥꯅꯤ ꯋꯥꯔꯤ ꯁꯥꯅꯩꯉꯩꯗ ꯍꯦꯛ ꯈꯟꯗꯣꯛꯅ ꯍꯧꯔꯒ ꯂꯣꯏꯔꯦ ꯀꯩꯅꯣ
ꯍꯣꯏꯅꯦ ꯑꯗꯨꯕꯨꯗꯤ ꯃꯣꯏꯅꯤꯗꯨꯕꯨꯗꯤ ꯏꯕꯥꯅꯤꯅ ꯍꯥꯏꯕꯗ ꯑꯗꯨꯝ ꯌꯥꯔꯛꯀꯅꯤꯅꯦ ꯀꯣꯏꯕ ꯄꯥꯝꯈ꯭ꯔꯕ ꯖꯤꯕ ꯉꯥꯛꯇꯅꯤ
ꯃꯥꯅꯤ
ꯑꯗꯣ ꯑꯩꯒꯤ ꯋꯥꯈꯟꯗꯗꯤ ꯄꯤꯛꯅꯤꯛ ꯅꯨꯡꯉꯥꯏꯕꯁꯦ ꯑꯟꯗ꯭ꯔꯣ ꯔꯣꯝꯗꯅ ꯅꯨꯡꯉꯥꯏꯗꯧ ꯃꯥꯜꯂꯦ ꯍꯥꯏꯕꯗꯤ ꯃꯣꯏ ꯑꯗꯨ ꯑꯟꯗ꯭ꯔꯣꯒꯤ ꯄꯤꯛꯅꯤꯛ ꯏꯁ꯭ꯄꯣꯠꯇꯨꯗꯤ ꯀꯣꯜ ꯂꯤꯛ ꯋꯥꯏꯕ ꯈꯣꯠꯄ ꯂꯣꯏ ꯌꯥꯏꯗꯅ
ꯌꯥꯏꯕꯨꯗꯤ ꯍꯥꯏ ꯑꯗꯣ ꯍꯟꯗꯛ ꯍꯧꯖꯤꯛꯇꯤ ꯑꯟꯗ꯭ꯔꯣ ꯆꯠꯄ ꯅꯨꯡꯉꯥꯏꯇꯧ ꯃꯥꯟꯗꯤꯌꯦ ꯃꯣꯏ ꯑꯟꯗ꯭ꯔꯣꯒꯤ ꯂꯥꯏ ꯍꯔꯥꯎꯕ ꯇꯧꯔꯤꯅ ꯍꯥꯏꯕꯅꯦ
ꯈꯟꯕꯗꯅꯦ ꯑꯩꯈꯣꯏꯒꯤ ꯍꯧꯖꯤꯛꯀꯥꯟꯁꯦ ꯂꯣꯛꯇꯥꯛꯇꯁꯨ ꯍꯠ ꯃꯌꯥꯝ ꯁꯥꯔ ꯂꯩꯔꯦꯗꯅꯦ
ꯑꯧ ꯑꯧ ꯑꯧ ꯑꯗꯨꯃ ꯌꯥꯏꯌꯦ ꯑꯗꯨ ꯆꯠꯂꯨ ꯌꯥꯏꯌꯦ ꯑꯗꯨꯗꯤ
ꯑꯗꯨ ꯑꯣꯏꯅ ꯇꯧꯔꯁꯤꯔꯕ ꯍꯥꯏꯗꯤ ꯃꯐꯝꯗꯨꯗ ꯑꯩꯈꯣꯏꯗꯣ ꯑꯩꯒꯤ ꯑꯩꯈꯣꯏ ꯗꯗꯥ ꯑꯃꯒꯤ ꯃꯣꯏ ꯃꯃꯥꯟꯅꯕ ꯑꯃ ꯂꯩꯌꯦꯕꯀꯣ
ꯑꯥ
ꯃꯥꯒꯤ ꯍꯣꯝꯁ꯭ꯇꯦ ꯑꯃ ꯂꯩꯕ ꯍꯧꯖꯤꯛꯀꯤ ꯍꯣꯝ ꯁ꯭ꯇꯦꯁꯦ ꯗꯦꯒꯤ ꯂꯩꯕꯒꯤꯅ ꯂꯨꯄꯥ ꯆꯥꯝꯉꯥꯅꯦꯕꯀꯣ
ꯑꯥ
ꯅꯨꯡꯗꯥꯡ ꯌꯥꯎꯔꯒꯅ ꯂꯨꯄꯥ ꯂꯤꯁꯤꯡ ꯑꯃ ꯍꯥꯏꯌꯦꯕ ꯑꯗ ꯑꯩꯈꯣꯏꯒꯤ ꯂꯩꯕꯒꯤ ꯂꯨꯄꯥ ꯆꯥꯃꯉꯥ ꯑꯃ ꯂꯩꯖꯔꯦꯗꯅ ꯑꯗꯨꯗꯨꯒ ꯑꯩꯈꯣꯏꯅ ꯆꯥꯕ ꯊꯛꯄꯒꯤ ꯂꯧꯖꯒꯦ ꯆꯠꯆꯒꯦ ꯍꯥꯏꯕꯁꯤꯅ ꯑꯃꯨꯛ ꯀꯃꯥꯏꯅ ꯇꯧꯅꯤ ꯍꯥꯏ ꯀꯥꯟꯗ ꯃꯣꯏꯗ ꯇꯣꯉꯥꯟꯅ ꯄꯩꯁꯥ ꯄꯤꯗꯣꯏꯅꯦꯕꯀꯣ
ꯑꯥ
ꯑꯗꯨꯗꯤ ꯑꯗꯨꯝ ꯂꯨꯄꯥ ꯂꯤꯁꯤꯡ ꯑꯍꯨꯝꯃꯨꯛ ꯄꯥꯏꯔ ꯀꯣꯟꯅꯅꯤꯕ ꯑꯩꯈꯣꯏ ꯃꯔꯤꯒꯤ ꯍꯤ ꯇꯣꯡꯕꯒ ꯀꯩꯒ ꯄꯥꯔꯒ
ꯑꯥ
ꯑꯗꯨꯗꯤ ꯑꯩꯈꯣꯏ ꯃꯔꯤꯗꯨꯅ ꯂꯤꯁꯤꯡ ꯑꯍꯨꯝꯅ ꯀꯣꯟꯅꯔꯗꯤ ꯌꯥꯗ꯭ꯔꯥ ꯇꯣꯡꯖꯗ꯭ꯔꯥ ꯑꯩꯈꯣꯏꯗ
ꯌꯥꯏꯅꯦ ꯑꯗꯨꯗꯤ
ꯑꯗꯨ ꯇꯧꯔꯁꯤꯔꯣ
ꯌꯥꯏꯌꯦ
ꯑꯗꯨꯒꯤ ꯍꯣꯝ ꯁ꯭ꯇꯦꯗꯣ ꯑꯗꯨ ꯑꯣꯏꯇꯥꯔꯗꯤ ꯑꯩꯈꯣꯏ ꯗꯗꯥ ꯇꯧꯔꯒ ꯄꯥꯎ ꯐꯥꯎꯅꯍꯜꯂꯒꯦ ꯑꯗꯨꯒꯅꯦ ꯑꯅꯤꯗꯨꯁꯨ ꯍꯥꯏꯔꯒ ꯅꯨꯃꯤꯠꯇꯨ ꯂꯦꯞꯅꯔꯒ ꯆꯠꯂꯁꯦ
ꯍꯣꯏ ꯍꯣꯏ ꯑꯃꯗꯤ ꯄꯩꯈꯥ ꯇꯧꯔꯤ ꯍꯥꯏꯕꯅꯤ ꯃꯥꯏ ꯄꯩꯈꯥꯗ ꯍꯦꯛ ꯂꯣꯏꯔꯛꯄꯒꯅꯦ ꯄꯩꯈꯥ ꯂꯣꯏꯕ ꯅꯨꯡꯉꯥꯟꯕꯒ ꯑꯗꯨꯝ ꯆꯠꯂꯁꯨ ꯌꯥꯕꯨ ꯌꯥꯅꯤ
ꯃꯥꯅꯦ ꯃꯥꯅꯦ ꯑꯁ ꯀꯨꯏꯔꯦ ꯍꯥꯏꯕ ꯆꯠꯊꯣꯛꯈꯤꯗꯕ ꯃꯣꯏꯔꯥꯡꯂꯣꯝꯗꯒꯁꯨ ꯆꯠꯇ ꯀꯨꯏꯔꯦ ꯅꯍꯥꯟꯋꯥꯏ ꯀꯣꯂꯦꯖ ꯆꯠꯂꯤꯀꯥꯟꯗꯗꯤ ꯑꯩꯈꯣꯏ ꯑꯗꯨꯝ ꯄꯨꯟ ꯄꯨꯟꯗꯅ ꯇꯣꯏꯗ꯭ꯔꯥ ꯀꯣꯏꯕ ꯆꯠꯄꯁꯦ
ꯇꯣꯏꯔꯝꯃꯦ ꯇꯣꯏꯔꯝꯃꯤ ꯀꯗꯥꯏꯗꯒꯤ ꯑꯃꯗ ꯑꯃꯨꯛ ꯆꯠ ꯑꯃꯗꯩ ꯍꯜꯂꯛꯑꯒ ꯅꯣꯡꯉꯥꯜꯂꯒ ꯂꯝ ꯑꯃꯗ ꯑꯃꯨꯛ ꯆꯠ ꯌꯨꯝꯗꯕꯨ ꯂꯩꯔꯛꯈꯤꯕ꯭ꯔꯣ ꯑꯩꯈꯣꯏꯕꯣ꯫
ꯑꯗꯨꯅꯦ ꯏꯕꯦꯝꯃ ꯑꯩꯁꯨꯅꯦ ꯍꯧꯖꯤꯛꯅꯦ ꯃꯊꯥ ꯁꯥꯕꯗ ꯂꯣꯏꯔꯦ ꯊꯕꯛ ꯏꯪꯈꯥꯡꯒꯤ ꯁꯤꯟꯗꯣꯛꯅꯕꯗꯅꯦ ꯕꯦꯡꯀꯤ ꯊꯕꯛꯁꯦ ꯀꯩꯅꯨꯡꯒꯤ ꯇꯧꯔꯨꯕꯅꯣ ꯈꯜꯂꯦ ꯑꯩ ꯍꯧꯖꯤꯛ꯫
ꯃꯥ ꯅꯪꯁꯨ ꯕꯦꯡ ꯅꯪ ꯕꯦꯡꯀꯤ ꯊꯕꯛꯀ ꯇꯧꯕ ꯀꯌꯥꯝ ꯀꯨꯏꯔꯒꯦ ꯍꯥꯏꯁꯦ ꯑꯩꯗꯤ ꯈꯪꯉꯨ ꯈꯪꯉꯨꯗ꯭ꯔꯦꯅꯦ꯫
ꯑꯦ ꯍ ꯑꯩ ꯆꯍꯤꯃꯨꯛ ꯐꯥꯔꯦ ꯑꯦꯁ ꯕꯤ ꯑꯥꯏꯗ ꯂꯩꯕ ꯅꯪ ꯈꯪꯗ꯭ꯔꯤꯕꯣ꯫
ꯃ ꯑꯩꯗꯤ ꯅꯣꯡꯃꯇ ꯋꯥꯔꯤ ꯁꯥꯟꯅꯕꯗꯁꯨ ꯅꯪꯕꯨ ꯀꯔꯤ ꯊꯕꯛ ꯇꯧꯔꯤꯒꯦ ꯀꯥꯏꯅꯒ ꯍꯪꯉꯨꯗꯦ꯫ ꯈꯪꯕꯨꯨ ꯈꯪꯉꯨꯗꯤꯌꯦ꯫
ꯑꯩꯁꯨꯅꯦ ꯁꯨꯝ ꯃꯤꯉꯣꯟꯗꯁꯨ ꯑꯗꯨ ꯇꯧꯋꯦꯗ ꯑꯗꯥ ꯇꯧꯔꯤꯁꯦ ꯀꯌꯥ ꯍꯥꯏꯒꯟꯗꯕ ꯑꯗꯨꯒꯤꯅꯤꯗ꯫ ꯑꯩꯁꯦ ꯏꯕꯦꯝꯃ ꯍꯧꯖꯤꯛꯁꯦ ꯑꯣꯐꯤꯁ ꯆꯠꯄ ꯅꯪꯅꯕ ꯑꯃꯨꯛ ꯆꯠꯅꯤ ꯍꯜꯂꯛꯑꯒ ꯏꯁꯥꯁꯨ ꯐꯤꯠ ꯇꯣꯏꯅꯤꯡꯕꯅꯤꯅꯅꯦ ꯖꯤꯝ ꯑꯃꯨꯛ ꯆꯠꯅꯤ꯫
ꯑꯁ ꯌꯥꯝ ꯐꯔꯕꯅꯤ ꯏꯕꯦꯝꯃ ꯊꯕꯛ ꯇꯧꯋꯦ ꯀꯥꯏꯅꯒꯅꯤ ꯍꯧꯖꯤꯛꯀꯥꯟ ꯃꯇꯝꯁꯦ ꯃꯤꯉꯣꯟꯗꯒ ꯈꯪꯍꯟ ꯌꯥꯕꯥꯖꯥꯟꯇꯦ꯫ ꯁꯔꯀꯥꯔꯒꯤ ꯊꯕꯛ ꯃꯆꯥ ꯑꯃ ꯍꯦꯛ ꯇꯧꯔꯦ ꯍꯥꯏꯕꯗꯅꯦ ꯃꯤꯈꯩꯁꯤꯅꯅꯦ ꯄꯩꯁꯥ ꯄꯥꯏ ꯄꯣꯏꯗ ꯅꯤꯡꯉꯦ ꯈꯪꯕ꯭ꯔꯥ꯫
ꯃꯥꯅꯦ ꯃꯥꯅꯦ ꯑꯁ ꯑꯗꯨꯗꯨꯅꯅꯦ ꯑꯩꯁꯦ ꯀꯅꯥꯝ ꯀꯩꯝ ꯍꯥꯏꯖꯗ꯭ꯔꯦ ꯑꯩꯅ ꯖꯤꯝꯗꯒ ꯆꯠꯂꯤꯁꯦ ꯑꯩ ꯑꯁꯃꯤꯅ ꯀꯩ ꯍꯣꯠꯅꯔꯤꯒꯦ ꯍꯧꯖꯤꯛꯀꯥꯟꯁꯦ ꯀ ꯍꯥꯏꯔꯛꯄꯗꯅꯦ ꯑꯩ ꯀꯩꯝ ꯍꯥꯏꯖꯗꯦ ꯑꯩ ꯑꯗꯨꯝ ꯌꯨꯝꯗ ꯂꯩꯔꯤ ꯈꯣꯠꯂꯤ ꯑꯗꯨꯝ ꯍꯥꯏꯗꯣꯏꯅꯤ꯫
ꯌꯥꯝ ꯐꯔꯕꯅꯦ ꯑꯗꯨ ꯍꯥꯏꯗꯣꯛꯎꯅꯨ ꯏꯕꯦꯝꯃ ꯍꯧꯖꯤꯛꯀꯥꯟ ꯃꯤꯈꯩꯁꯦ ꯄꯨꯛ ꯐꯠꯇꯕꯒꯤ ꯅꯠꯇꯦꯀꯣ ꯖꯥꯠ ꯑꯃꯅꯤ ꯃꯁꯥꯒꯤ ꯄꯩꯁꯥ ꯂꯩ ꯂꯩꯅꯅꯦ ꯑꯩ ꯊꯕꯛ ꯇꯧꯔꯕꯅꯤ ꯑꯗꯒꯤ ꯑꯩꯗ ꯄꯩꯁꯥ ꯈꯤꯇꯪ ꯂꯩꯔꯕꯅꯤ ꯍꯦꯛ ꯈꯪꯈ꯭ꯔꯤꯕ ꯃꯤꯀꯨꯞꯇꯅꯦ ꯃꯣꯏ ꯃꯁꯥꯒꯤ ꯄꯩꯁꯥ ꯂꯩꯔꯤꯕꯗꯣ ꯁꯤꯖꯟꯅꯒꯦ ꯍꯥꯏꯕꯩ ꯋꯥꯛ ꯈꯪꯍꯟꯗꯦ ꯄꯩꯁꯥ ꯃꯤ ꯑꯇꯣꯞꯄꯒꯤ ꯂꯩꯔꯤꯗꯨꯗꯒꯤꯅꯦ ꯑꯩ ꯄꯨꯍꯧꯔꯒꯦ ꯑꯩ ꯂꯧꯍꯧꯔꯒꯦ꯫ ꯀꯔꯤ ꯋꯥꯈꯟꯕꯨ ꯈꯜꯂꯤꯕꯅꯣ ꯈꯪꯗꯦꯗ ꯍꯧꯖꯤꯛꯀꯥꯟꯁꯦ꯫
ꯃꯥꯅꯦ ꯑꯗꯨ ꯍꯥꯏꯔꯒꯅꯦ ꯑꯩꯁꯦ ꯅꯪꯉꯣꯟꯗ ꯋꯥ ꯑꯃꯁꯨ ꯇꯥꯟꯅꯅꯤꯡꯕꯅꯦꯕ꯫
ꯃꯥ ꯀꯩ ꯋꯥꯔꯤꯅꯣ ꯍꯥꯏꯔꯛꯎꯅꯤ
ꯀꯩꯅꯣꯒꯨꯝꯕꯒꯤ ꯄꯣꯠꯂꯤꯒꯨꯝꯕꯒꯤ ꯍꯦꯟꯋꯥꯛ ꯈꯛ ꯈ ꯇꯧꯋꯤꯗꯅ ꯅꯍꯥꯋꯥꯏ
ꯇꯧꯏ ꯇꯧꯏ ꯍꯧꯖꯤꯛꯁꯨ ꯇꯧꯔꯤꯌꯦ
ꯑꯗꯨ ꯇꯧꯔꯗꯤꯅꯦ ꯑꯩꯖꯦ ꯍꯟꯗꯛꯁꯦ ꯀꯩꯅꯣꯒꯤ ꯑꯩꯈꯣꯏꯒꯤ ꯔꯥꯅꯤ ꯐꯤꯒꯤ ꯗꯨꯀꯥꯟ ꯑꯃ ꯍꯥꯡꯒꯦ ꯈꯟꯕꯅꯦꯕ ꯀꯣ
ꯑꯥ
ꯑꯗꯨ ꯇꯧꯕꯁꯤꯗ ꯅꯪꯅ ꯀꯩꯅꯣꯒꯤ ꯕ꯭ꯂꯥꯎꯁꯀꯨꯝꯕ ꯑꯗꯒꯤ ꯑꯩꯈꯣꯏꯒꯤ ꯄꯣꯠꯂꯤꯒꯨꯝꯕꯒꯤ ꯀꯣꯟꯇꯦꯛꯀꯨꯝꯕꯁꯦ
ꯑꯥ
ꯂꯧꯕꯝ ꯂꯩꯇꯥꯥꯔꯗꯤ ꯑꯩꯁꯦ ꯅꯪꯒ ꯇꯥꯟꯅꯔꯀꯥꯟꯗ ꯑꯩꯖꯦ ꯑꯗꯨꯃꯥꯏꯅ ꯑꯩꯒꯤ ꯗꯨꯀꯥꯟꯗ ꯍꯖꯤꯛꯀꯤ ꯔꯥꯅꯤ ꯐꯤꯅꯦ ꯑꯗꯒꯤ ꯅꯪꯉꯣꯟꯗꯒꯤ ꯕ꯭ꯂꯥꯎꯁ ꯑꯗꯒꯤ ꯄꯣꯠꯂꯤ ꯑꯗꯒꯤ ꯐꯤꯒꯦ ꯅꯨꯡꯒꯦ ꯈꯔ ꯊꯝꯃꯒ ꯗꯨꯀꯥꯟ ꯑꯃ ꯍꯧꯗꯣꯛꯀꯦ ꯈꯟꯕꯅꯦꯕ ꯅꯪ ꯇꯧꯔꯝꯃꯤꯁꯦ ꯌꯥꯝ ꯐꯔꯦ ꯏꯕꯦꯝꯃꯥ ꯏꯕꯥꯅꯤ ꯅꯣꯡꯃꯥꯅꯦ ꯎꯅꯔꯒ ꯋꯥꯔꯤ ꯑꯝꯇ ꯐꯖꯅ ꯁꯥꯟꯅꯁꯤ
ꯁꯥꯟꯅꯁꯤ ꯁꯥꯟꯅꯁꯤ ꯑꯩꯖꯨꯅꯦ ꯄꯣꯠꯂꯤ ꯀꯩꯀꯥꯗꯣ ꯁꯥꯕꯨꯗꯤ ꯁꯥꯥꯏꯕꯨꯅꯦ ꯊꯥꯕꯝꯖꯦ ꯐꯖꯅ ꯍꯦꯛ ꯂꯩꯇꯕꯅꯤꯅꯅꯦ
ꯑꯥ
ꯈꯔ ꯁꯥꯅꯤꯡꯕ ꯅꯨꯃꯤꯠꯇꯅ ꯍꯦ ꯈꯔ ꯁꯥ ꯁꯥꯅꯤꯡꯗꯕ ꯅꯨꯃꯤꯠ ꯇꯅ ꯍꯦꯛ ꯈꯔ ꯇꯣꯛ ꯏꯁꯥ ꯋꯥꯕ ꯅꯨꯃꯤꯠꯇꯥꯅꯒ ꯍꯦꯛ ꯁꯨꯡꯁꯥꯕꯨ ꯍꯦꯛ ꯁꯥꯗꯕꯋꯣ ꯊꯕꯛ ꯂꯩꯇꯕ ꯅꯨꯃꯤꯠꯇꯥꯅ ꯄꯪꯁꯥꯗ ꯁꯥꯥ
ꯅꯍꯥꯋꯥꯏ ꯅꯪꯅ ꯀꯣꯂꯦꯁ ꯇꯝꯃꯤꯀꯥꯟꯗ ꯑꯩꯒꯤ ꯑꯃ ꯁꯥꯕꯤꯕꯗꯣ ꯄꯣꯠꯂꯤ ꯑꯉꯥꯡꯕ ꯑꯃ
ꯑꯥ
ꯑꯗꯨ ꯏꯕꯦꯝꯃꯥ ꯑꯩꯗꯤ ꯐꯖꯥ ꯃꯟꯗꯅꯅꯦ ꯍꯧꯖꯤꯛ ꯐꯥꯎ ꯍꯦꯛ ꯄꯥꯏꯅꯔꯤ
ꯑꯁ ꯑꯗꯨꯛ ꯌꯥꯝ ꯄꯥꯝꯃꯒꯅ ꯑꯃꯒ ꯍꯦꯛ ꯁꯥꯗꯣꯛꯑꯥ ꯊꯥ ꯁꯥꯗꯣꯛꯄ ꯑꯗꯨ ꯉꯥꯏꯗꯅ
ꯑꯁ ꯑꯗꯨꯅꯦ ꯑꯁ ꯀꯥꯟꯅꯗꯦꯁꯦ ꯑꯅꯤꯗꯨꯁꯨꯅꯦ ꯍꯥꯏꯔꯒꯅꯦ ꯏꯕꯥꯅꯤ ꯏꯁ ꯀꯣꯏꯕꯁꯦ ꯑꯝꯇ ꯈꯔ ꯊꯨꯅ ꯆꯠꯅꯕ ꯇꯧꯁꯤ ꯑꯍꯟꯁꯨ ꯅꯣꯡꯃꯩ ꯅꯣꯡꯃꯩ ꯁꯨꯝ ꯑꯣꯏꯁꯜꯂꯛꯑꯦ ꯅꯠꯇ꯭ꯔꯥ ꯆꯍꯤ ꯍꯥꯏꯔꯦ ꯀꯨꯟꯊ꯭ꯔꯥ ꯐꯨꯗꯣꯔꯦ ꯂꯣꯏꯅ
ꯏꯁ ꯆꯍꯤꯕꯨ ꯀꯔꯤꯅꯣꯗ
ꯑꯈꯣꯏꯁꯦ ꯏꯕꯦꯝꯃ ꯑꯔꯤꯕ ꯑꯔꯤꯕꯤ ꯑꯣꯜꯂꯕꯅꯤ ꯅꯪꯁꯨ ꯑꯔꯤꯕ ꯑꯣꯜꯂꯕꯅꯤ ꯀꯣ ꯅꯁꯅꯥ ꯒ꯭ꯌꯥꯟ ꯇꯥꯎ
ꯂꯝꯅꯤ ꯀꯥꯏꯅ ꯅꯪ ꯑꯔꯤꯕ ꯑꯣꯏꯌꯦꯗꯣ ꯑꯣꯏꯗꯧ ꯑꯩ ꯑꯔꯤꯕ ꯑꯣꯟꯗ꯭ꯔꯤꯀꯣ ꯑꯈꯣꯏꯗꯤ ꯆꯍꯤ ꯌꯥꯡꯈꯩ ꯐꯥꯔꯕꯣꯛꯅꯦ ꯄꯥꯈꯪ ꯑꯣꯏꯗꯣꯔꯤ ꯄꯥꯈꯪ ꯃꯆꯥ ꯇꯦꯛ ꯇꯦꯛ ꯂꯥꯎꯕ ꯑꯣꯏꯗꯣꯔꯤ ꯈꯪꯉꯦꯗꯅ
ꯃꯤꯅ ꯃꯤꯅ ꯄꯥꯈꯪ ꯍꯟꯅꯨꯕꯀꯥ ꯍꯥꯏꯅꯕꯗꯨ
ꯏꯁ ꯀꯔꯤ ꯇꯧꯕꯩ ꯍꯅꯨ ꯃꯥꯟꯗꯨꯏꯕ ꯁꯦ ꯁꯝ ꯀꯦꯜꯂꯛꯑꯦ ꯄꯩꯁꯥ ꯇꯣꯛ ꯇꯥꯟꯅꯤ ꯆꯤꯔꯥꯏꯗ ꯁꯝꯀꯣꯛ ꯊꯥꯖꯟꯅꯤ ꯎꯟꯁꯥ ꯀꯨꯏꯔꯛꯑꯦ ꯀꯔꯤ ꯍꯧꯖꯤꯛꯀꯥꯟꯒꯤ ꯕꯣꯇꯣꯛꯁ ꯍꯥꯏꯕ꯭ꯔꯥ ꯅꯨꯡꯇꯣꯛꯁ ꯍꯥꯏꯕ꯭ꯔꯥ ꯑꯗꯨ ꯀꯣꯛ ꯇꯧꯁꯟꯅꯤ
ꯍꯥꯏꯃ ꯑꯗꯨ ꯍꯥꯏꯔꯒꯅꯦ ꯈꯪꯕ꯭ꯔꯥ ꯑꯍꯤꯡꯆꯥꯕꯤ ꯑꯩꯖꯦ ꯍꯧꯖꯤꯛꯀꯥꯟꯖꯦ ꯁꯝ ꯃꯇꯣꯟ ꯌꯥꯝ ꯄꯣꯛꯈꯥꯏꯕꯀꯣ ꯁꯤꯁꯤꯕꯨ ꯀꯩ ꯇ꯭ꯔꯤꯠꯃꯦꯟ ꯇꯧꯔ ꯐꯗꯣꯏꯅꯣ ꯃꯤ
ꯁꯝꯄꯣꯈꯥꯏꯕꯗꯨ ꯁꯝꯄꯨꯈꯥꯏꯕꯗꯨꯕꯨ ꯀꯔꯤꯅꯣꯅꯦ ꯃꯣꯏ ꯍꯟꯗꯛ ꯀꯦꯔꯥꯇꯤꯟꯒꯥ ꯍꯥꯏꯕ꯭ꯔꯥ
ꯑꯥ ꯑꯥ
ꯑꯩꯗꯤ ꯌꯥꯝ ꯄꯥꯛꯅ ꯇꯧꯗꯝꯅꯕꯨ ꯈꯪꯗꯦ ꯑꯗꯣ ꯃꯣꯏ ꯄꯥꯔꯂꯔꯗ ꯍꯧꯖꯤꯛ ꯅꯨꯄꯤꯒꯥ ꯌꯥꯝ ꯇꯧꯅꯔꯤꯕꯅꯦ ꯀꯦꯔꯥꯇꯤꯟ ꯇꯧꯕ ꯑꯗꯒꯤ ꯑꯥ ꯅꯣꯏ ꯁꯝ ꯄꯣꯈꯥꯏꯕꯗꯣ ꯀꯩꯅꯣ ꯏꯁꯇ꯭ꯔꯦꯠꯅꯤꯡꯒꯨꯝꯕꯗꯤ ꯇꯧꯔꯨꯅꯣ ꯌꯥꯝꯅ ꯍꯦꯟꯖꯜꯂꯦ ꯀꯥꯏ ꯍꯥꯏꯕꯅꯦ
ꯇꯧꯗꯦ ꯑꯗꯨ ꯃꯣꯏ ꯍꯧꯖꯤꯛꯀꯥꯟꯒꯤ ꯌꯥꯝ ꯍꯥꯏꯅꯕꯤ ꯇ꯭ꯔꯦꯟꯗꯤꯡ ꯌꯥꯎꯋꯤꯕꯤ ꯅꯦꯅꯣ ꯄ꯭ꯂꯥꯁꯇꯤꯌꯥꯒ ꯍꯥꯏꯕ꯭ꯔꯥ
ꯑꯁ ꯑꯗꯨꯒꯗꯤ ꯇꯥꯖꯗꯦꯗ ꯅꯨꯄꯤꯒ ꯀꯣꯏꯔꯝ ꯇꯥꯗꯤ ꯈꯔ ꯇꯥꯗꯧꯕ
ꯎꯝ
ꯅꯨꯄꯤ ꯀꯣꯏꯗꯒꯩ ꯑꯩꯅ ꯁꯤꯗ ꯄꯥꯈꯪ ꯁꯔꯤ ꯑꯣꯏ ꯂꯩꯔꯦ
ꯀꯩꯗꯧꯖꯔꯨꯅꯤꯒꯦ ꯁꯦ ꯀꯩ ꯈꯔ ꯀꯣꯏ ꯈꯔ ꯂꯥꯡ ꯂꯩꯔ ꯂꯣꯏꯔꯦ ꯅꯠꯇ꯭ꯔꯣ ꯌꯨꯝꯕꯨ ꯄꯥꯟ ꯃꯇꯝꯗ ꯄꯥꯟꯅꯤ
ꯃꯥꯅꯤ ꯐꯪꯗ ꯐꯪꯗ꯭ꯔꯒ ꯑꯃ ꯀꯣꯛ ꯍꯥꯏꯅ ꯁꯜꯂꯥ ꯂꯣꯏꯔꯦ
ꯑꯗꯨꯅꯦ ꯀꯩꯗꯧꯋꯦꯒꯦ ꯏꯁꯥ ꯏꯁꯥ ꯃꯇꯤꯛ ꯆꯥꯔꯥ ꯂꯣꯏꯔꯦ ꯍꯨꯖꯤꯛ ꯃꯇꯝꯗꯕꯨ ꯑꯗꯨ ꯍꯥꯏꯔꯒ ꯑꯩꯅ ꯄꯥꯎ ꯑꯃ ꯇꯥꯏꯁꯤꯕꯨ ꯆꯨꯝꯕ꯭ꯔꯣ
ꯀꯔꯤ ꯄꯥꯎꯅꯣꯅꯦ
ꯔꯥꯇꯤꯄꯥꯗꯣ ꯂꯨꯍꯣꯡꯗꯣꯔꯦ ꯍꯥꯏꯁꯤ ꯆꯨꯝꯕ꯭ꯔꯣ ꯏꯕꯥꯅꯤꯅ ꯀꯣꯏꯕꯁꯦ ꯍꯧꯗꯣꯏꯁꯤꯕꯨ ꯃꯥꯕꯨ ꯌꯥꯗꯣꯔꯤꯕꯣ
ꯀꯩꯅꯣ ꯑꯩꯗꯤ ꯉꯁꯤꯅ ꯑꯍꯥꯟꯕꯅꯦ ꯇꯥꯏꯔꯤꯁꯦ ꯃꯥ ꯍꯥꯟꯅꯕꯨꯗꯤ ꯅꯨꯄꯥ ꯌꯥꯝ ꯀꯣꯛꯀꯥꯏꯅ ꯉꯥꯡꯉꯝꯕꯅꯦ
ꯑꯗꯨꯕꯨꯗꯤ ꯆꯍꯤꯗꯨꯕꯨꯗꯤ ꯌꯥꯔꯦ ꯑꯗꯨ ꯑꯣꯏꯇꯥꯔꯁꯨ ꯃꯥꯗꯤ ꯑꯩꯈꯣꯏꯗ ꯍꯥꯏꯗꯕꯤꯗ ꯊꯔꯨꯝꯗ ꯀꯣꯏꯔꯝꯃꯤꯅꯦ ꯅꯪꯕꯣ
ꯍꯥꯏꯗꯕꯗꯤ ꯅꯠꯇꯦꯗ ꯃꯥꯏꯗꯣ ꯍꯥꯏꯕꯅꯤ ꯃꯥꯏꯗꯤ ꯊꯤꯜꯂꯝꯗꯥꯏꯗ ꯈꯛ ꯍꯥꯏꯗꯕꯅꯤ ꯃꯥꯏꯗꯣ ꯑꯩꯗꯤ ꯆꯦꯜꯂꯤꯕꯨ ꯈꯪꯕꯨ ꯈꯪꯉꯨꯗꯦꯅꯦ ꯃꯥ ꯅꯨꯄꯥ ꯃꯉꯥ ꯇꯔꯨꯛꯄꯨ ꯀꯣꯏꯕ ꯍꯥꯏꯕꯅꯦ ꯀꯔꯝꯗꯕꯨ ꯆꯦꯜꯂꯤꯕꯖꯥꯠꯅꯣ
ꯍꯩꯃ ꯍꯩꯃ ꯈꯪꯗꯦꯅꯦ ꯑꯗꯨ ꯑꯗꯨ ꯍꯥꯏ ꯍꯥꯏꯅ ꯑꯩꯈꯣꯏ ꯍꯟꯗꯛ ꯄꯤꯛꯅꯤꯛ ꯆꯠꯄꯁꯤꯕꯨ ꯃꯥꯒꯤ ꯕ꯭ꯔꯥꯏꯗ ꯇꯨꯒꯤꯕꯤ ꯄꯥꯔꯇꯤ ꯇꯥꯗꯣꯔꯤꯕ꯭ꯔꯥ ꯈꯪꯗ꯭ꯔꯤꯅꯦ
ꯑꯗꯨꯅꯦ ꯃꯥꯒꯤ ꯕ꯭ꯔꯥꯏꯗꯦꯜ ꯄꯥꯔꯇꯤ ꯑꯣꯏꯅ ꯇꯥꯔ ꯇꯣꯛꯈꯤꯗꯅꯕ
ꯑꯗꯨꯅꯦ
ꯃꯥꯅ ꯆꯦꯜꯂꯤ ꯅꯨꯄꯥꯗꯨ ꯐꯕꯨ ꯐꯖꯖꯥꯠꯂꯣ
ꯑꯣ ꯃꯥꯏ ꯅꯨꯄꯥꯗꯨꯕꯨꯗꯤ ꯕꯦꯡ ꯃꯦꯅꯦꯖꯔꯅꯦꯗꯤ ꯍꯥꯏꯕꯅꯦ ꯑꯩꯈꯣꯏ ꯄꯟꯖꯥꯞꯀꯤ
ꯃꯔꯥꯏꯕꯥꯛ ꯐꯈ꯭ꯔꯦꯗ
ꯃꯥꯅꯦ ꯑꯗꯨꯕꯨꯗꯤ ꯀꯩꯗꯧꯅꯤ ꯂꯤꯔꯕꯅꯤꯅ ꯀꯛ ꯀꯛ ꯍꯜꯂꯒ ꯊꯤꯔꯕꯅꯤꯗꯅ
ꯀꯃꯥꯏꯅꯕꯨ ꯐꯥꯔꯨꯔꯤꯕꯖꯥꯠꯅꯣ
ꯑꯗꯨꯕꯨꯗꯤ ꯄ꯭ꯔꯇꯤꯚꯥꯁꯨ ꯃꯇꯤꯛ ꯆꯥꯖꯩꯗꯅ ꯃꯥꯁꯨ ꯑꯣꯖꯥ ꯑꯃꯗꯤ ꯑꯣꯏꯖꯔꯤꯗꯅ ꯒꯕꯔꯃꯦꯟ ꯀꯦ
ꯃꯥꯅ ꯑꯣꯖꯥ ꯑꯣꯏꯕꯗꯨꯅꯤꯅꯦ ꯑꯩꯅ ꯑꯃꯨꯛ ꯍꯦꯟꯅ ꯉꯛꯏꯁꯦ ꯊꯕꯛ ꯆꯤꯜꯂꯤ ꯀꯩꯅꯣꯝꯃ ꯍꯦꯛ ꯍꯥꯏꯔꯨꯕ ꯑꯩ ꯊꯕꯛ ꯆꯤꯜꯂꯤ ꯑꯩꯒꯤ ꯁꯥꯇ꯭ꯔꯒꯤ ꯑꯗꯨ ꯄꯩꯈꯥ ꯅꯛꯁꯜꯂꯛꯑꯦ ꯑꯩ ꯇꯨꯏꯁꯟ ꯇꯧꯔꯨꯗꯣꯏꯅꯤ ꯑꯗꯨꯃꯥꯏꯅ ꯍꯥꯏꯔꯤꯕ ꯃꯥꯅꯕꯨ ꯅꯨꯄꯥ ꯃꯔꯤ ꯃꯉꯥ ꯀꯣꯏ ꯑꯗꯨꯗ ꯉꯛꯏꯕꯅꯤꯗꯣ ꯑꯗꯨꯒꯤ ꯃꯊꯛꯇꯨꯗ ꯑꯃꯨꯛ ꯍꯧꯖꯤꯛꯅ ꯑꯃꯨꯛ ꯂꯨ ꯂꯨꯍꯣꯡꯗꯧꯔꯦꯌꯦ ꯀꯅꯥꯅꯕꯨ ꯊꯥꯖꯗꯣꯔꯤꯒꯦ ꯀꯔꯝ ꯀꯥꯟꯗꯕꯨ ꯃꯥꯕꯨ ꯎꯅꯔꯤꯕꯖꯥꯠꯅꯣ ꯃꯤ
ꯃꯥꯅꯦ ꯑꯩꯗꯤ ꯑꯍꯥꯟꯕꯗ ꯃꯥ ꯂꯨꯍꯣꯡꯗꯣꯔꯦ ꯍꯥꯏꯕꯗꯨꯅ ꯃꯥꯅ ꯊꯥꯏꯅ ꯀꯩꯅꯣꯒꯤ ꯗꯣꯛꯇꯔ ꯑꯃ ꯈꯪꯅꯔꯝꯕꯗꯣ
ꯑꯥ
ꯑꯗꯨ ꯑꯣꯏꯔꯕꯣꯏ ꯅꯤꯡꯉꯨꯔꯦ ꯑꯗꯨꯗꯨꯒꯅꯦ ꯑꯗꯨꯒꯤ ꯕꯦꯡ ꯃꯦꯅꯦꯖꯔ ꯃꯀꯣꯛ ꯇꯥꯡꯕꯗꯨ ꯑꯣꯏ ꯂꯩꯔꯝꯃꯤꯅꯦ ꯅꯪꯕꯨ
ꯀꯩꯅꯣ ꯃꯀꯣꯛ ꯇꯥꯡꯕ ꯍꯥꯏꯁꯤꯕꯨ ꯃꯥꯕꯨ ꯃꯁꯝꯒ ꯆꯤꯔꯥꯏꯒ ꯌꯥꯝ ꯇꯥꯡꯕ꯭ꯔꯣ
ꯑꯁ ꯅꯨꯄꯤꯁꯨ ꯆꯍꯤ ꯑꯩꯈꯣꯏ ꯐꯪꯉꯦ ꯆꯍꯤ ꯀꯨꯟꯊ꯭ꯔꯥ ꯁꯨꯗꯨꯔꯦ ꯅꯨꯄꯥꯗꯨꯁꯨ ꯆꯍꯤ ꯅꯤꯐꯨ ꯁꯨꯗꯨꯔꯦ ꯍꯥꯏꯕ ꯀꯩꯅꯣꯝ ꯍꯥꯏꯗ ꯆꯍꯤ ꯀꯨꯟꯊ꯭ꯔꯥ ꯅꯤꯄꯥꯟ ꯍꯥꯏꯕ꯭ꯔꯥ
ꯑꯗꯨꯗꯤ ꯃꯥꯅ ꯐꯥꯔꯤꯁꯤꯗꯤ ꯄꯨꯔꯥ ꯀꯀꯥꯅꯤꯅ
ꯐꯥꯔꯤꯔꯥ ꯐꯥꯗ꯭ꯔꯤꯔꯥ ꯈꯪꯗꯦ ꯃꯤꯗꯤ ꯍꯣꯡꯈꯤꯗꯣꯔꯦ ꯏꯕꯥꯅꯤꯕꯨ ꯀꯃꯥꯏꯅ ꯇꯧꯁꯦ ꯍꯥꯏꯕꯅꯣ
ꯑꯩꯈꯣꯏꯕꯥꯅꯤꯗꯤ ꯀꯨꯟꯊ꯭ꯔꯥ ꯍꯧꯜꯂꯛꯄꯗ ꯉꯔꯤ ꯀꯩꯗꯧꯒꯦ ꯑꯩꯈꯣꯏꯁꯨ ꯅꯤꯐꯨ ꯁꯨꯖꯤꯜꯂꯛꯑꯀꯥꯟꯗ ꯑꯗꯨꯃꯥꯏꯅ ꯀꯨꯟꯊ꯭ꯔꯥ ꯌꯧꯒꯗꯕꯤ ꯍꯦꯛ ꯐꯪ ꯂꯧꯔ ꯂꯣꯏꯔꯦ
ꯥꯑꯩꯗꯤ ꯉꯝꯃꯔꯣꯏꯗ ꯑꯁ ꯑꯇꯩ ꯂꯥꯏꯔꯤꯁꯦ ꯑꯩꯅ ꯍꯥꯏꯕꯗꯣ ꯕꯤꯖꯤꯅꯦꯁꯀꯤ ꯋꯥꯔꯤꯗꯣ
ꯑꯥ
ꯑꯗꯨ ꯑꯝꯇ ꯐꯖꯅ ꯁꯥꯟꯅꯁꯤꯀꯣ ꯏꯕꯥꯅꯤ ꯅꯣꯡꯃ ꯎꯅꯔꯒ
ꯁꯥꯟꯅꯁꯤ ꯁꯥꯟꯅꯁꯤ ꯅꯪꯕꯨ ꯍꯧꯖꯤꯛꯀꯥꯟ ꯊꯕꯛꯄꯨ ꯁꯪꯕꯨ ꯁꯪꯖꯔꯤꯕꯣ ꯅꯪꯕꯣ
ꯊꯕꯛꯁꯦ ꯑꯩꯁꯦ ꯀꯩꯅꯣ ꯇꯧꯋꯦ ꯁꯦꯇꯔꯗꯦ ꯁꯟꯗꯦꯕꯨꯗꯤ ꯁꯪꯉꯦ
ꯑꯗꯨꯗꯤ ꯃꯊꯪꯒꯤ ꯂꯥꯛꯏꯕ ꯅꯣꯡꯃꯥꯏꯖꯤꯡ ꯅꯠꯇ꯭ꯔꯒ ꯊꯥꯡꯖꯗꯨꯗꯤ ꯍꯦꯛꯇ ꯁꯥꯟꯅꯔꯁꯤꯅꯦ
ꯑꯣ ꯁꯥꯟꯅꯔꯁꯦ ꯑꯣ ꯐꯔꯦ ꯐꯔꯦꯁꯦ ꯋꯥꯔꯤꯁꯨ ꯌꯥꯝ ꯅꯨꯡꯉꯥꯏꯔꯤ ꯑꯩꯗꯣ ꯄꯤꯛꯅꯤꯛ ꯆꯠꯄꯒꯤ ꯋꯥꯔꯤꯗꯣ ꯐꯣꯔꯦꯟꯁꯦ ꯒ꯭ꯔꯨꯞ ꯑꯃ ꯁꯦꯝꯃꯛꯑꯒꯦ ꯑꯗꯨꯒ ꯑꯩꯈꯣꯏꯒꯩ ꯉꯥꯡꯅꯔꯁꯦ ꯍꯧꯖꯤꯛꯀꯤꯗꯤ ꯊꯝꯃꯒꯦꯀꯣ
ꯍꯣꯏ ꯍꯣꯏ ꯐꯔꯦ ꯐꯔꯦ
ꯍꯣꯏ ꯍꯣꯏ ꯍꯣꯏ ꯊꯝꯃꯦ ꯊꯝꯃꯦ
ꯑꯥ ꯑꯥ